ꯑꯥ ꯇꯥꯔꯕꯣ ꯇꯥꯔꯕꯣ
ꯇꯥꯗꯕ꯭ꯔꯣ
ꯍꯜꯂꯣ ꯇꯥꯗꯕ꯭ꯔꯣ ꯇꯥꯔꯕꯣꯇꯥꯔꯕꯣ
ꯑꯧ ꯇꯥꯏꯌꯦ
ꯅꯪ ꯀꯥꯏꯗ ꯂꯩꯅꯣ ꯑꯥ ꯅꯠꯇꯦ ꯑꯥ ꯀꯩꯅꯣ ꯇꯧꯔꯒꯅ ꯈꯤꯇꯪ ꯅꯨꯡꯉꯥꯏꯒꯗꯕ ꯃꯐꯝ ꯑꯃꯗ ꯌꯦꯡꯉꯤ ꯢꯟ ꯇꯥꯔꯕꯣ
ꯑꯧ ꯇꯥꯢꯇꯥꯢ ꯑꯩ ꯀꯩꯁꯨ ꯇꯧꯗꯤꯌꯦ ꯇꯥꯢ ꯇꯥꯢꯌꯦꯕ
ꯀꯩꯁꯨ ꯇꯧ ꯀꯩ ꯀꯩꯁꯨ ꯇꯧꯗꯦ ꯅꯠꯇꯦ ꯀꯩꯁꯨ ꯇꯧꯑꯣ ꯍꯥꯏꯕ ꯑꯩꯅ ꯍꯥꯏꯖꯤꯅ ꯑꯦ ꯑꯗꯨꯋꯥꯏꯗ ꯂꯩꯕꯗꯣ ꯈꯤꯇꯪ ꯈꯤꯇꯪ ꯇꯥꯕ ꯅꯨꯡꯉꯥꯏꯇꯦ ꯍꯥꯏꯔꯒꯗꯤ ꯂꯦꯡꯊꯣꯛ ꯂꯦꯡꯁꯤꯟ ꯈꯤꯇꯪ ꯇꯧꯔꯒ ꯌꯦꯡꯉꯣ ꯍꯥꯏꯕ ꯀꯩꯁꯨ ꯇꯧꯒꯅꯨ ꯍꯥꯏꯕ ꯅꯠ ꯇꯦ ꯀꯩꯁꯨ ꯇꯧꯑꯣ ꯍꯥꯏꯕ ꯑꯩꯅ ꯍꯥꯏꯁꯤꯅ
ꯍꯣ ꯍꯣ ꯍꯣꯏ ꯑꯩꯗꯣ ꯃꯊꯛꯇ ꯆꯥꯛ ꯇꯣꯛꯄꯒꯤ ꯑꯗꯨꯝ ꯂꯩꯔꯝꯕꯅꯦ ꯉꯇꯪ ꯂꯩꯔꯗꯤ ꯕꯣꯟ ꯌꯦꯡꯉꯖꯦꯅ ꯅꯨꯡꯉꯥꯏꯔꯝꯕꯅꯦꯕꯀꯣ ꯑꯗꯨꯒꯤ ꯋꯥꯅꯤ ꯅꯪꯗꯤ ꯆꯥꯛ-ꯏꯁꯤꯡ ꯆꯥꯔꯕꯣ ꯀꯃꯥꯏꯟ ꯇꯧꯔꯒꯦ
ꯆꯥꯔꯦ ꯑꯩꯈꯣꯏ ꯉꯁꯤ ꯀꯩꯅꯣ ꯏꯔꯣꯜꯂꯦ ꯀꯣꯕꯤ ꯃꯁꯣꯏꯗꯨꯅꯦ ꯑꯗꯨꯒ ꯍꯋꯥꯏ ꯃꯪꯒꯟ ꯇꯧꯔꯒ ꯑꯗꯨꯝ ꯆꯥꯟꯅꯕꯗꯣ ꯑꯣꯏꯌꯦ ꯃꯝ ꯍꯥꯏꯕꯗꯤ ꯍꯋꯥꯏ ꯃꯪꯒꯜꯒ ꯑꯗꯨꯃꯥꯏꯅ ꯏꯔꯣꯝꯕꯗꯣꯀꯣ ꯑꯩꯖꯨ ꯆꯥꯛꯆꯥ ꯇꯣꯛꯇꯕꯗꯤ ꯉꯥꯏꯔꯤꯕꯀꯣ ꯍꯜꯂꯛꯄꯒ ꯉꯁꯥꯏ ꯑꯗꯨꯝ ꯗꯨꯀꯥꯟ ꯀꯩꯀꯥ ꯈꯔ ꯆꯠꯂꯨꯕ ꯑꯗꯨꯗꯒꯤ ꯉꯥꯍꯥꯛ ꯑꯃꯨꯛ ꯐꯝ ꯃꯒ ꯁꯨꯝ ꯂꯩꯔꯝꯃꯦ ꯋꯥꯔꯤ- ꯋꯥꯇꯥꯏ ꯇꯧꯔꯒ ꯑꯗꯨꯗꯒꯤ ꯆꯥꯛ ꯆꯥꯊꯣꯛꯑꯦ ꯑꯗꯨ ꯆꯥꯛꯆꯥꯇꯣꯛꯄꯒꯥ ꯃꯥꯏ ꯂꯩꯌꯦ ꯑꯗꯣ ꯅꯪꯗꯤ ꯆꯥꯛ ꯆꯥꯔꯕꯣ ꯀꯃꯥꯏ ꯇꯧꯒꯦ ꯉꯁꯤꯗꯤ ꯀꯩꯀꯩ ꯃꯊꯦꯜ ꯆꯥꯔꯒꯦ
ꯑꯧ ꯆꯥꯛ ꯆꯥꯢꯌꯦ ꯑꯩꯅ ꯍꯜꯂꯛꯄꯗ ꯀꯩꯅꯣ ꯇꯧꯔꯝꯃꯦ ꯑꯩꯈꯣꯏ ꯃꯥ ꯁꯨꯃꯥꯏꯅ ꯇꯧꯔꯒ ꯏꯔꯣꯜ ꯂꯩꯔꯝꯃꯦ ꯑꯗꯨ ꯁꯩꯗꯥ ꯏꯅꯥꯎꯄꯤ ꯌꯦꯟ ꯆꯥꯅꯤꯡꯉꯦꯅ ꯌꯦꯟ ꯈꯔ ꯑꯗꯨ ꯇꯧꯔ ꯆꯥꯖꯤꯟꯒꯔꯦ
ꯑꯗꯨꯗꯤ ꯆꯥꯛꯆꯥ ꯇꯣꯛꯄ ꯀꯌꯥꯝ ꯀꯨꯏꯔꯒꯦ ꯍꯥꯏꯕꯗꯤ ꯆꯥꯛꯆꯥ ꯇꯣꯛꯑꯒ ꯋꯥꯛꯀꯤꯡ ꯀꯩꯀꯥ ꯉꯍꯥꯛ ꯆꯠ ꯈꯣꯠꯄ- ꯇꯧꯔꯨꯕ꯭ꯔꯥ ꯅꯠꯇ꯭ꯔꯒ ꯑꯗꯨꯝ ꯇꯨꯝꯃꯕ꯭ꯔꯣ ꯀꯝꯃꯥꯏꯅ ꯇꯧꯒꯦ
ꯑꯩ
ꯇꯥꯔꯕꯣ ꯇꯥꯗ꯭ꯔꯕꯣ